ꯍꯜꯂꯣ
ꯑꯥꯕꯣ
ꯇꯥꯏ
ꯀꯩꯅꯣꯁꯦ ꯃꯤꯡ ꯇꯧꯕꯅꯣꯀꯣ ꯃꯤꯡ ꯍꯥꯝ ꯍꯥꯏꯒꯅꯣꯕ
ꯑꯣ ꯀꯟꯅ ꯂꯧꯕꯗꯤ ꯌꯥꯕ꯭ꯔꯣ
ꯍꯥ ꯌꯥꯏ ꯅꯣꯛꯑꫭ ꯑꯝꯇꯪ ꯀꯟꯅ ꯇꯥꯒꯦꯁꯦ
ꯑ ꯁꯨꯃꯥꯏꯅ ꯃꯤꯅꯤꯠ ꯀꯌꯥ ꯂꯩꯔꯒ ꯄꯩꯁꯥ ꯇꯥꯗꯣꯏꯅꯣ
ꯍꯦꯛ ꯇꯨꯃꯤꯟ ꯂꯩꯌꯣ ꯑꯗꯨꯒ ꯋꯥ ꯍꯥꯡꯒꯅꯨ ꯎꯝ ꯆꯞ ꯇꯔꯕ꯭ꯔꯣ
ꯆꯥꯡ ꯆꯥꯛ ꯆꯥꯔꯦ ꯅꫭꯏꯗꯤ ꯆꯥꯔꯕꯣ
ꯆꯥꯕꯗ ꯉꯥꯏꯔꯤ ꯑꯣ ꯀꯩꯅꯣꯝ ꯍꯥꯏꯒꯦ
ꯍꯥꯥ
ꯎꯝ ꯔꯨꯠ ꯀꯨꯝꯕ ꯁꯤꯖꯤꯟꯅꯒꯅꯣꯀꫭ
ꯁꯔꯤꯅꯒꯅꯥ
ꯑꯥ
ꯀꯌꯔ ꯄꯤꯁ ꯍꯥꯞꯀꯅꯨꯕ
ꯑꯥꯎ
ꯑ ꯇꯥꯖꯗ
ꯌꯥꯗꯕꯅꯦ ꯅꯪ ꯍꯧꯖꯤꯛꯀꯥꯟ ꯐ꯭ꯔꯤꯗ ꯂꯩꯕ꯭ꯔꯣ
ꯀꯔꯤ
ꯍꯧꯖꯤꯛꯀꯥꯟ ꯐ꯭ꯔꯤꯗ ꯂꯩꯕ꯭ꯔꯣ
ꯂꯩꯌꯦ ꯑꯩ ꯃꯤꯅꯦꯝ ꯑꯣꯏꯔꯤꯌꯦ
ꯑꯁ ꯑꯗꯨꯗꯤ ꯌꯥꯝ ꯐꯔ꯭ꯔꯦ ꯑꯗꯨꯝ ꯇꯧꯔꯛꯑꯣ
ꯑꯩꯁꯨ ꯇꯉꯒ꯭ꯔꯦ
ꯍꯣꯏ ꯇꯧꯔꯛꯑꯣ ꯑꯩ ꯐ꯭ꯔꯤ ꯑꯗꯨꯝ ꯑꯗꯨꯝ ꯁꯨꯜ ꯃꯔꯦꯝ
ꯑꯁ ꯉꯁꯥꯏꯅ ꯈꯪꯍꯅꯤꯀꯣ
ꯁꯤ ꯀꯩꯀꯩ ꯋꯥꯔꯤ ꯁꯥꯔꯛꯑꯒꯦ
ꯇ ꯋꯥꯁꯤ
ꯄꯊꯤ
ꯎꯝ
ꯀꯩ ꯋꯥꯊꯤ ꯉꯥꯡꯁꯤꯔꯥ
ꯍ ꯀꯩꯅ ꯐꯒꯦ
ꯑꯩꯁꯦ ꯍꯧꯒꯠꯂꯦ
ꯎꯝ ꯎꯝ
ꯒꯠꯂꯦ ꯑꯗꯨꯗꯒꯤ
ꯎꯝ ꯇꯅꯉꯉꯣ ꯑꯗꯨ
ꯍꯥꯥ
ꯎꯇ ꯃꯥꯅꯦ
ꯎꯝ ꯕ꯭ꯔꯁ ꯀꯩꯀꯩ ꯃꯌꯥꯝ ꯑꯃ ꯇꯧꯔꯦ ꯑꯗꯒꯤ ꯑꯝ ꯁꯧꯒ꯭ꯔꯤ ꯍꯦꯛꯑꯦ ꯑꯗꯨꯒ ꯁꯧꯒ꯭ꯔꯤꯗꯣ ꯊꯣꯡꯉꯦ ꯀꯨꯀꯔ ꯑꯃꯝꯗ ꯍꯥꯞꯆꯤꯜꯂꯦ ꯁꯧꯀ꯭ꯔꯤꯁꯤꯡꯗꯣ ꯅꯠꯇꯦ ꯑꯍꯥꯟꯕꯗꯅꯦ ꯇꯤꯜꯍꯧ ꯀꯩꯀꯩ ꯁꯣꯏꯔꯒ ꯍꯥꯞꯄꯦ ꯍꯥꯞꯄꯦ ꯕ꯭ꯔꯨꯡ ꯕ꯭ꯔꯨꯡ ꯕ꯭ꯔꯨꯡ ꯁꯧꯍꯜꯂꯦ ꯑꯗꯨꯒ ꯁꯧꯒ꯭ꯔꯤ ꯍꯥꯞꯄꯦ
ꯎꯝ
ꯁꯧꯒ꯭ꯔꯤꯗꯣ ꯐꯖꯅ ꯊꯣꯡꯉꯦ ꯑꯊꯨꯝ ꯍꯥꯞꯄꯦ ꯑꯗꯨꯒ ꯂꯥꯁꯇ ꯁꯧꯒ꯭ꯔꯤꯗꯣ ꯌꯥꯝ ꯌꯥꯝꯃꯝꯗ꯭ꯔꯦ
ꯎꯝ
ꯑꯗꯨꯗꯤ ꯆꯥꯕ ꯆꯥꯕ ꯌꯥꯝ ꯌꯥꯕ ꯑꯣꯏꯗꯦ ꯈꯤꯇꯪꯈꯛ ꯌꯥꯏ ꯌꯥꯝ ꯍꯥꯎꯕꯁꯨ ꯑꯣꯏꯗ꯭ꯔꯦ
ꯑ ꯊꯁꯣ
ꯉꯥ ꯊꯥꯛꯑꯦ ꯉꯥ ꯃꯔꯤ ꯃꯉꯥꯃꯨꯛ ꯃꯉꯥ ꯇꯔꯨꯛꯃꯨꯛ ꯊꯥꯛꯑꯦ
ꯉꯪꯉꯥꯏꯕ꯭ꯔꯣ
ꯎꯝ ꯍꯥꯏ ꯍꯥꯏꯗꯤ
ꯍꯥꯎꯔꯝꯅꯤꯗ
ꯍꯥꯎꯋꯦ ꯈꯤꯇꯪ ꯁꯧꯒ꯭ꯔꯤꯗꯣ ꯈꯤꯇꯪ ꯋꯥꯠꯄ
ꯑꯣ ꯀꯥꯡꯉꯧꯒꯨꯝꯕ ꯉꯧꯗꯦ
ꯉꯧꯋꯏ ꯉꯧꯋꯏ ꯀꯥꯡꯉꯧ ꯉꯧꯏꯤ ꯀꯥꯡꯉꯧꯒꯤ ꯃꯌꯥꯝꯁꯤꯅꯅꯦ
ꯎꯝ
ꯀꯣꯕꯤꯅꯦ ꯑꯂꯨꯅꯦ ꯆꯅꯥꯅꯦ ꯑꯗꯨꯒ ꯇꯤꯡꯒꯪ ꯄꯥꯟꯕ ꯀꯩꯅꯣꯗꯣ ꯇꯤꯡꯒꯪ ꯃꯥꯟꯕꯗꯣ ꯌꯦꯂꯣ ꯃꯆꯨꯗꯣ ꯀꯔꯤ ꯃꯃꯤꯡꯉꯕ
ꯁꯔ ꯑꯗꯨ
ꯍꯣꯏ ꯍꯣꯏ ꯀꯥꯔꯣꯏ ꯑꯗꯨ ꯑꯗꯨ ꯀꯥꯡꯉꯨ ꯇꯋ
ꯑ ꯆꯠꯅꯤꯡꯉꯤ ꯌꯥꯝꯅ ꯀꯩꯅꯣꯗ ꯌꯥꯝ ꯆꯥꯅꯤꯡꯉꯤꯕ ꯀꯌꯥ ꯀꯌꯥ ꯄꯤꯅꯒꯦ ꯅꯣꯏꯅ ꯄꯥꯟꯕ꯭ꯔꯣ
ꯍꯈꯣꯏꯗ ꯄꯥꯟꯕꯝꯕꯅꯦ
ꯃꯌꯥꯝ ꯆꯠꯅꯤꯡꯉꯦ ꯑꯩꯌꯥꯝ ꯀꯃꯥꯏꯅ ꯇꯧꯅꯤ ꯅꯨꯡꯉꯥꯏꯖꯔꯝꯅꯤꯗ
ꯅ
ꯃꯥꯡ ꯁꯧꯕ꯭ꯔꯣ ꯅꯣꯡ ꯇꯥꯕ꯭ꯔꯣ ꯅꯨꯡꯁꯥ ꯁꯥꯥꯕ꯭ꯔꯣ
ꯑꯩꯈꯣꯏ ꯁ꯭ꯋꯥꯏꯁꯦ ꯑꯣꯝꯆꯥꯛꯅꯩꯌꯦ
ꯎꯝ ꯁꯤꯁꯨ ꯑꯣꯝꯆꯥꯛ ꯅꯝꯅ ꯁꯥ ꯑꯃꯅ ꯊꯕꯅ ꯊꯥꯎꯅ ꯊꯕꯅ ꯁꯤꯔꯕꯅꯤ
ꯑꯩ ꯑꯉꯥꯡ ꯑꯃ ꯀꯣꯆꯤꯡ ꯇꯧꯔꯦ
ꯎꯅꯥ ꯑꯉꯥꯡ ꯑꯃ ꯆꯥꯔꯣ
ꯀ꯭ꯂꯥꯁꯥꯁ ꯊ꯭ꯔꯤ
ꯎꯝ ꯑꯗꯨꯃꯥꯏꯅ ꯍꯧꯔꯣ ꯅꯣꯏ ꯂꯣꯏꯔꯕꯅꯤꯅ
ꯑꯩ ꯂꯣꯏꯔꯦꯗꯣ
ꯅ ꯃꯥꯁꯔ ꯇ ꯃꯨ ꯈꯈꯤꯗꯔ ꯀꯃꯥꯏꯅ
ꯑꯣ ꯑꯣ ꯃꯥꯁꯇꯔꯗꯣ ꯌꯨꯝꯗ ꯂꯩꯔꯦ ꯇꯧꯔꯨꯁꯤꯔ ꯇꯧꯅꯤ ꯈꯪꯗꯦ ꯒ꯭ꯌꯥꯟ ꯇꯥꯗꯦ ꯇꯧꯁꯤꯔ ꯇꯧꯔꯨꯁꯤꯔ ꯈꯜꯂꯤ
ꯑꯣ ꯍꯥꯏꯗꯤ ꯀꯩꯅꯣꯗ ꯇꯧꯕꯤꯔꯣ ꯗꯦꯝꯗ ꯑꯗꯨꯝ ꯑꯩ ꯁꯣꯛꯏ ꯁ
ꯅꯠꯇꯦ ꯃꯗ
ꯎ ꯑꯣ ꯑꯣ
ꯑ
ꯎꯝ ꯐꯔꯦ ꯐꯔꯦ ꯂ ꯐ ꯑꯣꯒꯥꯏ ꯀ ꯏꯟ ꯆ
ꯀꯔꯤꯦ
ꯍꯒꯤ ꯂ ꯏꯟ ꯆ
ꯆꯜꯂꯍꯦ ꯆꯠꯂꯣꯏꯍꯦ ꯅꯪꯁꯨ ꯃꯥꯁꯇꯔꯗꯨꯗꯪ ꯁꯨꯝ ꯂꯣꯏꯁꯤꯟꯒꯦ ꯇꯧꯋꯦ ꯋꯥ ꯅꯠꯇ꯭ꯔꯗꯤ ꯌꯥꯗꯦ ꯇꯧ
ꯑꯦꯝ ꯄꯤ ꯑꯦꯁ ꯁꯤ ꯌꯨ ꯄꯤ ꯑꯦꯁ ꯁꯤ ꯊꯥꯒꯦꯔꯣ
ꯑꯩ ꯐꯥꯎꯔꯅꯤ ꯑꯗꯨꯗꯤ
ꯑꯦ ꯑꯗꯨꯅꯦ ꯅꯍꯥꯟ ꯀꯃꯥꯏꯅ ꯇꯧꯅꯕ
ꯑꯗꯨꯗꯤ ꯑꯩ ꯈꯪꯗꯦ ꯀꯣꯆꯤꯡ ꯃꯆꯥ ꯃꯆꯥ ꯇꯧꯔꯅꯤ ꯊꯕꯛ ꯃꯆꯥ ꯃꯆꯥ ꯊꯥꯖꯜꯂꯛꯑꯅꯤ ꯑꯗꯨꯒ
ꯎꯝ ꯊꯕꯛꯀꯨꯝꯕ ꯂꯩꯔꯃꯤ ꯅꯪ ꯀꯩꯅꯣꯁꯨ ꯌꯥꯎꯕꯅꯤ ꯑꯦꯟꯇꯖꯤꯁꯨ ꯌꯥꯎꯕꯅꯤꯅ
ꯁꯤꯒ ꯀ꯭ꯔꯥꯁ ꯆꯠꯂꯦꯗ ꯏꯕꯦꯝ
ꯀꯥꯁ ꯂꯩ
ꯑꯩ ꯐꯖꯅ ꯌꯥꯎꯗꯦ
ꯀꯩ ꯌꯥꯎꯗ꯭ꯔꯤꯅꯣ ꯀꯥꯟꯅꯩ ꯍꯥꯏꯔꯒ
ꯆꯠꯁꯨ ꯐꯖꯅ ꯆꯠꯇꯦ ꯇꯟꯕ
ꯎ ꯆꯅꯝ ꯆꯠꯂ ꯌꯥꯗ꯭ꯔꯣ
ꯑꯁ ꯌꯥꯝ ꯋꯥꯏꯗꯕꯌꯦꯝ ꯍꯥ ꯅ
ꯎꯝ
ꯑ ꯏꯕꯥꯅꯤꯒꯤ ꯏꯃꯥꯟꯅꯕꯤ ꯑꯃ ꯂꯩꯗꯅ ꯍꯥꯥ
ꯑꯝ
ꯑꯗꯨꯗꯣ ꯑꯩꯅ ꯑꯩꯈꯣꯏꯗ ꯑꯁꯂꯥꯟ ꯖꯇ꯭ꯔꯥꯒꯤ ꯀꯧꯕꯅꯦ
ꯎꯝ
ꯑꯗꯨꯗꯨꯃꯂ ꯑꯥꯛꯇ꯭ꯔꯤ
ꯍ ꯀꯦ
ꯈꯪꯗꯦ ꯃꯥ ꯇꯜꯂꯤꯔꯣ ꯃꯥ ꯇꯜꯂꯤꯦꯅ ꯂꯥꯛꯇ꯭ꯔꯦ
ꯍꯣꯏ ꯌꯥꯝ ꯆꯤꯟꯖꯥꯔꯣ
ꯈꯪꯗꯦ ꯑꯉꯥꯡꯒꯨꯝꯕ ꯀꯣꯆꯤꯡ ꯇꯧꯕꯩꯏ ꯑꯣꯏꯕ꯭ꯔꯥ ꯈꯪꯗꯦ
ꯎꯝ ꯁꯤꯦꯖꯤꯅ ꯄꯅꯤ ꯊꯕꯒꯦ ꯆꯅꯤꯒꯣ
ꯑꯁꯤ ꯕꯦꯛ ꯆꯠꯄ ꯌꯥꯕ꯭ꯔꯣ
ꯌꯥꯕꯅꯤꯗꯨ ꯌꯥꯕꯅꯤ
ꯑꯣ ꯌꯥꯏꯍꯦ
ꯎꯝ ꯌꯥꯕꯟ
ꯁꯨꯝ ꯀꯥꯟꯗꯨꯒ ꯃꯩ ꯃꯨꯠꯈ꯭ꯔꯗꯤ ꯑꯩꯗꯤ ꯂꯣꯏꯔꯦꯅꯦ
ꯑ ꯑꯗꯨꯗ ꯑꯗꯨꯗꯅꯦ ꯐꯔꯛ ꯇꯥꯛ ꯑꯩꯁꯨ ꯑꯗꯨꯝ ꯀꯥꯟꯒꯤꯦ ꯐꯔꯛ ꯇꯥꯕꯁꯤ ꯃꯤꯁꯦ ꯌꯥꯝ ꯅꯨꯡꯉꯥꯏꯇ꯭ꯔꯁꯤꯦ ꯑꯗꯨꯒꯤ ꯑꯗꯨꯃꯥꯏꯅ ꯇꯧꯕ ꯌꯥꯎꯕꯅꯦꯕ
ꯗꯤꯕꯂꯤꯟ ꯁꯣꯞꯇ ꯑꯁꯤꯒꯤ ꯀꯩꯅꯣꯒꯤ ꯍꯥ ꯁꯤ ꯍꯂꯅꯖꯦ ꯅꯩꯅꯅꯦ
ꯅ ꯃ
ꯑꯁ ꯅꯌꯦ ꯑꯩꯁꯨ ꯑꯩꯒꯤ ꯐꯦꯚꯣꯔꯥꯏꯠ ꯅꯝꯕꯔꯁꯦ ꯅꯥꯏꯟ ꯑꯣꯏꯔꯅꯤ
ꯑꯁ ꯃꯁꯝꯗꯨꯒ ꯔꯅꯤ ꯀꯃꯁ ꯁꯝꯅꯨ ꯌꯥꯏ ꯍꯥꯏꯔꯒ ꯕꯔꯕꯤꯒ ꯃꯥꯂꯒ
ꯄꯨꯔꯥ ꯍꯩꯔꯨꯑꯅꯤ ꯃꯥꯅ ꯑꯣꯏꯔꯤꯁꯦ
ꯎꯝ ꯃꯁꯪ ꯃꯈꯥꯠꯂꯁꯨꯦ ꯑꯗꯨꯝ ꯐꯖꯕꯅꯤꯒ
ꯐꯁ ꯑꯩ ꯅꯥꯏꯟꯁꯦ ꯐꯦꯚꯣꯔꯥꯏꯠ ꯅꯝꯕꯔ ꯑꯣꯏ ꯑꯣꯏꯁꯟꯈ꯭ꯔꯒꯦ ꯑꯗꯨꯗꯤ
ꯃꯥꯒꯤꯗꯃꯛꯇ
ꯅꯠꯇꯦ ꯑꯩꯒꯤꯗꯃꯛꯁꯨ
ꯎꯝ
ꯁꯤꯂꯣ ꯁꯤꯂꯣ ꯄꯦ ꯁꯤꯂꯣ
ꯍꯥꯥ
ꯍꯣꯏꯅꯁꯤꯔꯣ
ꯀꯔꯤ
ꯃꯥ ꯀꯔꯁꯤ ꯔꯣ
ꯇꯜꯂꯤꯗ
ꯅꯨꯄꯤ ꯂꯩꯕꯅꯦꯍꯦ ꯀꯣꯏꯕ ꯆꯠꯂꯣꯏꯗ꯭ꯔꯣ
ꯆꯂꯣ ꯀꯣꯏꯕꯁꯨ ꯂꯩꯇꯦ ꯑꯣ ꯆꯠꯀꯅꯤ ꯆꯠꯀꯅꯤ ꯆꯩꯀꯅꯤ ꯄꯦꯟꯗꯤꯡꯗ ꯂꯩꯌꯦꯅꯦ ꯑꯥ ꯄꯥꯏꯃꯨꯠꯇ ꯑꯁ ꯏꯃꯥꯟꯅꯕꯤꯁꯤꯡ ꯄꯥꯏꯕꯨꯠ ꯆꯠꯅꯤꯡꯉ ꯄꯥꯏꯃꯨꯠꯇ ꯑꯗꯨꯝ ꯇꯧꯕ ꯂꯩ
ꯅꯪꯅ ꯈꯦꯔꯝꯃꯅꯤꯀꯣ
ꯑꯣ ꯑꯗꯨꯒꯅꯦ ꯃꯤ ꯑꯇꯣꯞꯄ ꯃꯃꯤꯡꯗꯤ ꯄꯟꯕ ꯌꯥꯕ꯭ꯔꯣ
ꯄꯪꯒꯅ
ꯑꯗꯣ ꯑꯁ ꯀꯃꯥꯏꯅ ꯍꯥꯏꯅꯤ ꯑꯗꯨꯗꯤ ꯃꯤꯁꯦ ꯀꯃꯥꯏꯅ ꯍꯥꯏꯔ ꯈꯪꯒꯅꯤ ꯑꯗꯨꯗꯤ ꯑꯃ ꯅꯣꯏ ꯑꯗꯨꯗꯥꯋꯥꯏꯗꯒꯤ ꯃꯤꯅꯦ
ꯎ ꯅꯨꯄꯤꯤ ꯅꯨꯨꯄꯥ
ꯅꯨꯄꯥꯅꯦ
ꯅꯪ ꯉꯥꯎꯒꯤ ꯅꯨꯄꯥꯗꯨꯔ
ꯑꯩ ꯌꯨꯅꯦꯠꯇꯦ ꯅꯣꯏꯒꯤꯗꯣ
ꯑꯩꯩꯃꯤꯅ ꯍꯧꯒꯦ ꯎꯝ
ꯀꯔꯝꯕꯅꯣꯅꯪ ꯍꯥꯏꯁꯦ ꯑꯩꯈꯣꯏ ꯀꯣꯆꯤꯡ ꯇꯧꯃꯤꯟꯅꯕꯗꯨꯣ ꯅꯠꯇꯦꯀꯣ
ꯑꯥꯎ ꯐꯪꯉꯦ ꯅꯪꯉꯗꯦ
ꯑ ꯅꯪꯕꯤ ꯑ ꯇꯦꯁꯤꯜꯂꯛꯑꯥ
ꯅꯪꯉꯣꯟꯗ ꯈꯥꯏꯔꯝꯕꯗꯨ ꯅꯠꯇ꯭ꯔꯣ
ꯀꯔꯝꯕꯅꯑꯣ
ꯈꯥꯏꯔꯝꯕ ꯑꯃ ꯌꯥꯎꯕꯗꯣꯍꯦ
ꯍꯣꯏꯅꯦ ꯅꯃꯥꯟꯅꯕꯤ ꯑꯃꯁꯨ ꯀꯣꯏꯔꯝꯕꯗꯣ
ꯎꯝ ꯎꯝ ꯎꯝ
ꯑꯗꯨ ꯊꯤꯅ ꯉꯥꯡꯕꯁꯨ ꯅꯨꯡꯉꯥꯏꯇꯦ ꯑꯗꯨ
ꯁꯤ ꯊꯔꯛꯏꯕꯣ
ꯑꯎ
ꯀꯃꯥꯏꯅ ꯊꯥꯔꯛꯀꯦ
ꯉꯍꯥꯟ ꯄꯥꯏꯉꯨꯠꯇ ꯗꯦꯠ ꯗꯦꯠ ꯊꯥꯖꯤꯜꯂꯛꯑꯦ ꯑꯩꯉꯣꯟꯗ
ꯎꯝ
ꯁꯟꯗꯦ ꯄꯨꯡ ꯑꯍꯨꯝ ꯃꯈꯥꯏꯒ ꯇꯧꯔꯅ ꯑꯩꯅ ꯆꯠꯂꯗꯧꯁ ꯃꯉꯥꯏ
ꯋꯥꯍꯥ ꯌꯥꯝ ꯅꯣꯛꯅꯤꯡꯉꯦ
ꯑꯣ ꯁꯤꯖꯦ ꯀꯩꯅꯣ ꯑꯩ ꯒꯌ꯭ꯥꯟ ꯇꯥꯗꯦ
ꯑꯗꯨ ꯍꯥꯏꯔꯒꯅꯦ ꯍꯧꯖꯤꯛ ꯃꯥ ꯀꯣꯏꯔꯝꯕ ꯅꯨꯄꯤꯗꯨꯅ ꯅꯪ ꯒꯨꯕꯅꯦ ꯅꯨꯄꯤ ꯅꯪ ꯅꯨꯄꯥ ꯀꯣꯏꯕ ꯈꯣꯠꯄꯥꯅ ꯍꯪꯉꯛꯏꯕ ꯑꯩꯉꯣꯟꯗꯥ
ꯀꯩꯍꯥꯏꯕ
ꯍꯧꯖꯤꯛꯀꯤ ꯅꯨꯄꯥꯗꯨꯅ ꯀꯣꯏꯔꯝꯕ ꯅꯠꯇꯣ ꯑꯗꯨꯒꯤꯅ ꯅꯣꯡꯃꯁꯦ ꯑꯩꯉꯣꯟꯗꯅꯦ
ꯎꯝ
ꯅꯪꯕꯨ ꯅꯨꯄꯥ ꯑꯇꯣꯞꯄ ꯅꯪꯁꯨ ꯅꯨꯄꯥ ꯀꯣꯏꯈ꯭ꯔꯕ꯭ꯔꯣꯅ ꯍꯪꯉꯛꯑꯦꯕ
ꯑꯩꯁꯦ
ꯑ ꯑꯩꯅ ꯈꯪꯗꯦ ꯑꯩ ꯃꯥ ꯄꯥꯛ ꯄꯥꯎ ꯄꯥꯛꯄꯁꯤꯅꯗꯤ ꯊꯥꯏꯅ ꯃꯥ ꯑꯃꯗꯣ ꯈꯪꯅꯔꯝꯃꯦꯗꯣ ꯈꯪꯗꯦ ꯍꯧꯖꯤꯛꯇꯤ ꯃꯥ ꯇꯣꯛꯂꯝꯕꯁꯨ ꯌꯥꯔꯦ ꯈꯪꯗꯦ ꯑꯩꯗꯤ ꯀꯅꯥ ꯈꯪꯅꯕꯅꯣꯁꯨ ꯈꯪꯗꯦꯅ ꯍꯥꯏꯈꯤ ꯉꯦꯕ
ꯑꯣ ꯅꯡ ꯅꯣꯏ ꯑꯗꯥꯏꯒꯤ ꯅꯃꯥꯟꯅꯕꯤꯗꯣ
ꯑꯥꯎ ꯑꯩꯅ ꯀꯩꯗꯧ ꯑꯩꯅ ꯀꯩ ꯑꯃ ꯁꯤ ꯅꯨꯄꯥꯗꯨꯅ ꯀꯣꯏꯔꯝꯕ ꯅꯨꯄꯤꯗꯣ ꯑꯈꯣꯏꯒꯤ ꯑꯈꯣꯏꯒꯤ ꯌꯨꯝꯊꯪꯅꯕꯗꯣ
ꯑꯣꯈꯦ
ꯃꯣꯏꯗꯨꯀꯣ ꯍꯥꯏꯔꯛꯑꯦ ꯑꯩꯗꯤ ꯑꯩꯅ ꯀꯩꯗꯧꯔꯒꯦ ꯍꯥꯏꯕ ꯀꯩꯝ ꯇꯧꯗꯦꯗ ꯑꯗꯨꯝ ꯍꯪꯉꯛꯄꯅꯦ ꯇꯧꯔꯛꯑꯦ ꯀꯔꯤꯅꯣ ꯍꯪꯒꯤꯕꯅꯦ
ꯑꯧ ꯀꯩꯅꯣ ꯈꯪꯗꯦ ꯃꯥꯗꯣ ꯑꯩꯉꯣꯟꯗ ꯍꯟꯗꯛ ꯃꯤꯁꯦꯁ ꯌꯥꯝ ꯊꯥꯔꯛꯏ
ꯅꯨꯄꯥꯗꯣ
ꯍꯣꯏ ꯑꯗꯨ ꯀꯣꯜ ꯇꯧꯔꯛꯀꯦ ꯍꯥꯏꯕꯗꯣ ꯑꯩꯅ ꯃꯦꯁꯦꯖꯇꯣ ꯁꯤꯟ ꯇꯧꯗ꯭ꯔꯕꯅꯦꯕ
ꯀꯩꯅꯤꯁꯅꯣ ꯃꯥ ꯁꯅꯩꯗꯨꯕꯨ
ꯎꯝ
ꯇꯁꯦꯡꯅ ꯅꯨꯡꯁꯤꯔꯕ꯭ꯔꯥ ꯍꯥꯏꯗꯤ ꯐꯔꯦ ꯅꯠꯇ꯭ꯔꯣ
ꯑꯦ ꯑꯗꯨꯁꯨ ꯃꯥ ꯑꯗꯨ ꯑꯗꯨꯁꯨ ꯃꯥꯟꯗꯦ ꯑꯗꯨ ꯑꯗꯨ ꯑꯥꯏꯂꯞ ꯌꯨ ꯑꯥꯏꯂꯞ ꯌꯨ ꯌꯥꯝ ꯍꯥꯏ ꯑꯩꯅ ꯑꯩꯉꯣꯟꯗ ꯊꯨꯛ ꯂꯥꯎꯕ ꯐꯥꯎꯋꯦ ꯑꯣꯏ ꯃꯥ ꯑꯗꯨꯃꯥꯏ ꯍꯥꯏꯕꯗꯤ ꯊꯦꯡꯅꯗꯦ ꯍꯥꯏꯕ
ꯁꯛ ꯄꯨꯔꯥ ꯐꯥꯎꯋꯦ ꯍꯥꯏꯁꯤꯅꯤ ꯍꯩꯅꯗꯦ ꯌꯥꯝꯅ
ꯀꯔꯤꯒꯤꯅꯣꯗꯤꯀꯣ ꯉꯥꯏꯍꯥꯛ ꯑꯃꯨꯛ ꯑꯩꯉꯣꯟꯗ ꯍꯥꯏꯔꯛ ꯑꯍꯥꯟꯕ ꯍꯥꯏꯔꯛꯈꯤꯕꯗ ꯑꯩꯁꯦ ꯃꯥꯁꯦ ꯅꯨꯄꯤ ꯑꯃ ꯀꯣꯏ ꯑꯦꯁꯦ ꯈꯪꯈꯤꯕꯅꯦꯕ ꯍꯧꯖꯤꯛꯀꯤ ꯅꯃꯥꯟꯅꯕꯤꯗꯣ ꯅꯠꯇꯕ ꯑꯃ
ꯎꯝ
ꯈꯪꯕꯔꯥ ꯑꯗꯨꯗꯨꯗꯒꯤ ꯑꯗꯨꯗꯒꯤ ꯑꯗꯨꯝ ꯊꯥꯖꯗꯕꯀꯣ
ꯎꯝ ꯃꯥ ꯑꯗꯨꯃꯥꯏꯅ ꯇꯧꯔꯝꯗ꯭ꯔꯗꯤ ꯅꯠꯇ꯭ꯔꯣ ꯈꯔ ꯊꯥꯖꯔꯝꯃꯦ ꯅꯠꯇ꯭ꯔꯣ
ꯑꯣ ꯅꯍꯥꯟ ꯑꯩꯗꯣ ꯀꯩꯊꯦꯜ ꯆꯠꯄꯗ ꯅꯣꯡꯃ ꯊꯦꯡꯅꯩꯑꯦ
ꯎꯝ
ꯗꯨꯀꯥꯟ ꯐꯝꯕ ꯌꯥꯎꯕ ꯃꯥꯜꯂꯦ
ꯎꯝ
ꯀꯔꯤ ꯈꯪꯗꯦꯍꯥꯏꯕ ꯃꯒꯤꯗꯨꯅꯤ ꯍꯥꯏꯕꯣ ꯃꯥꯏꯗꯨꯕꯣ
ꯎ ꯑꯩ ꯑꯩꯅ ꯑꯩꯗꯤ ꯑꯩꯗꯤ ꯇꯤꯟꯅꯔꯁꯦ ꯍꯥꯏꯌꯦ ꯑꯗꯣ ꯃꯥ ꯅꯨꯄꯤꯒ ꯇꯤꯟꯅꯗꯦ ꯑꯗꯨꯗꯤ ꯑꯗꯨꯗꯤ ꯇꯣꯛꯑꯣꯅ ꯍꯥꯏꯔꯦ ꯑꯗꯣ ꯃꯥꯒꯤ ꯃꯅꯥꯛꯇ ꯄꯨꯟꯁꯤ ꯆꯨꯞꯄ ꯂꯩꯔꯦ ꯇꯤꯟꯅꯁꯦ ꯑꯩ
ꯍꯦ ꯌꯥꯝ ꯄꯛꯇꯅꯕꯥꯅꯥ ꯂꯣꯏꯔꯦ
ꯑꯩ ꯌꯥꯝ ꯄꯛꯇꯤꯌꯦ ꯑꯗꯨ ꯅꯥꯃꯥꯟꯅꯕꯤ ꯍꯣꯏ ꯈꯪꯅꯗꯔꯣ